ꯌꯥ ꯇꯕꯣ
ꯇꯥꯔꯦ ꯇꯥꯔꯦ
ꯑꯗꯨꯆꯗ ꯁꯤ
ꯍꯥꯥ ꯔꯃꯅꯥ ꯇ ꯔꯣꯁ ꯑꯥ ꯅꯪ ꯀꯥꯔꯕ ꯅꯠꯇ꯭ꯔꯣ
ꯎꯝ ꯇꯥꯔꯦ ꯇꯥꯔꯦ
ꯑꯗꯣ ꯅꯪ ꯃꯅꯤꯡ ꯈꯔ ꯂꯥꯡꯕ ꯃꯥꯜꯂꯦ
ꯎꯝ ꯂꯥꯡꯉꯦ ꯂꯥꯡꯉꯦ ꯑꯩ ꯊꯣꯛꯣꯔꯛꯀꯦ
ꯑ
ꯩꯅꯅꯦ ꯀꯩꯅꯣꯗ ꯂꯩꯕꯗꯣ ꯑꯩꯈꯣꯏ ꯗꯥ ꯑꯃ ꯂꯩ ꯃꯥ ꯀꯟꯅ ꯀꯩꯅꯣ ꯇꯧꯔꯤ ꯑꯗꯨꯗꯨꯒꯤꯅꯦ ꯑꯩ ꯊꯣꯔꯛꯀꯦ ꯀꯩꯗꯧꯔꯝꯃꯤꯅꯣ ꯅꯪꯕ
ꯑꯩ ꯍꯧꯖꯤꯛꯃ ꯂꯝ ꯀꯩꯀꯥ ꯇꯥꯥꯁꯜꯂꯝꯃꯦ ꯑꯗꯨꯗꯨꯒ ꯂꯣꯏꯔꯒ ꯐꯝꯂꯝꯃꯤꯅꯦ ꯉꯥꯏꯍꯥꯛ
ꯑꯣ ꯑꯩꯁꯨ ꯍꯧꯖꯤꯛ ꯐꯝ ꯅꯥꯟꯅ ꯐꯝꯃꯒ ꯀꯣꯟꯁꯦ ꯃꯊꯪ ꯃꯊꯪ ꯐꯦꯡꯊꯒꯦꯅ ꯈꯜꯂꯒ ꯊꯣꯔꯛꯏꯕꯅꯦ ꯍꯧꯖꯤꯛ
ꯐꯦꯡꯒꯔꯣ ꯐꯦꯒꯔꯣ
ꯅꯪ ꯃꯣꯃꯣ ꯆꯥꯏ ꯃꯣꯃꯣ ꯁꯥꯕ ꯍꯩꯕ ꯃꯣꯃꯣ ꯀꯃꯥꯏꯅ ꯁꯥꯒꯦ ꯑꯝꯇ ꯍꯥꯏꯔꯛꯎꯅꯦ ꯑꯩꯗꯤ ꯃꯣꯃꯣꯁꯦ ꯈꯔꯕꯨꯗꯤ ꯍꯩꯌꯦ ꯑꯗꯨꯑꯣꯏꯁꯨ ꯅꯪꯅ ꯁꯥꯕ ꯃꯑꯣꯡꯗꯨꯒ ꯑꯩꯈꯣꯏꯅ ꯁꯥꯕ ꯃꯑꯣꯡꯗꯨꯒ ꯃꯥꯟꯅꯕ꯭ꯔꯥ ꯌꯦꯡꯁꯦ ꯍꯥꯏꯔꯛꯑꯣ ꯅꯪꯒꯤꯗꯣ ꯍꯥꯟꯅ
ꯌꯦꯟꯒꯦ ꯍꯥꯟꯅ ꯍꯥꯏꯔꯛꯑꯣ ꯍꯥꯏꯕ꯭ꯔꯣ ꯑꯣ ꯀꯦ ꯍꯥꯟꯅ ꯍꯥꯏꯔꯛꯑꯣ ꯍꯥꯏꯕ꯭ꯔꯣ
ꯎꯝ ꯌꯦꯟꯒ ꯑꯣꯛꯀꯁꯦ ꯑꯩꯗꯤ ꯑꯣꯛꯅ ꯍꯦꯟꯅ ꯄꯥꯝꯕꯅꯤꯅ ꯑꯣꯛꯀꯤ ꯍꯥꯟꯅ ꯍꯥꯏꯔꯛꯑꯣ
ꯍꯣꯏ ꯍꯣꯏ ꯑꯩꯅ ꯑꯗꯨ ꯍꯥꯏꯔꯛꯀꯅꯤꯗꯣ ꯈꯪꯈ꯭ꯔꯦꯕ ꯉꯁꯥꯏꯅ
ꯑꯣꯛꯁꯦ ꯍꯦꯛꯇ ꯄꯥꯝꯕ
ꯑꯣꯛꯀꯤꯁꯤꯅꯅꯦ ꯅꯍꯥ ꯑꯃ ꯃꯃꯥꯡꯗ ꯍꯧꯈꯤꯕ ꯃꯃꯥꯡꯗ ꯑꯅꯤ ꯑꯣꯛꯀꯤꯁꯦ ꯑꯗꯨꯝꯗꯤ ꯍꯧꯋꯦꯕꯀꯣ ꯑꯗꯨꯗ ꯑꯗꯨꯝ ꯇꯦꯁ ꯇꯧꯕ ꯀꯥꯟꯁꯤꯗ ꯑꯩꯈꯣꯏꯅ ꯈꯔ ꯍꯦꯟꯅ ꯍꯥꯎꯕꯁꯦ ꯍꯥꯟꯅ ꯍꯧꯖꯤꯛꯀꯤ ꯑꯣꯠ ꯑꯣꯛꯁꯦ ꯃꯔꯨ ꯃꯔꯥꯡ ꯀꯩꯀꯥ ꯐꯖꯅ ꯀꯩꯅꯣ ꯇꯧꯔꯦꯅꯦꯟ ꯌꯥ ꯆꯥꯏꯔꯦꯗꯅꯀꯣ ꯀꯨꯞꯅ ꯀꯨꯞꯅ ꯀꯨꯞꯅ ꯌꯥꯟꯊꯣꯛꯑꯦꯗꯅ ꯑꯗꯨꯗꯨꯒ ꯑꯗꯨꯏ ꯄꯣꯠꯇꯣ ꯊꯥꯎꯗ ꯊꯥꯎ ꯈꯔ ꯍꯩꯔꯒ ꯃꯔꯨ ꯃꯔꯥꯡ ꯃꯆꯜ ꯐꯖꯅ ꯍꯥꯞꯄꯒ ꯊꯨꯝꯒ ꯍꯥꯞꯄꯒꯅꯦ ꯍꯥꯟꯅ ꯉꯧꯊꯣꯛꯑꯦꯕ ꯈꯔ ꯉ ꯂꯧꯊꯣꯛꯑꯗꯤ ꯍꯣꯔꯦꯟ ꯀꯩꯅꯣ ꯇꯧ ꯑꯩꯈꯣꯏꯅ ꯑꯃꯨꯛ ꯃꯣꯃꯣ ꯁꯦꯝꯕ ꯗꯣ ꯑꯗꯨꯀꯥꯟꯗ ꯈꯔ ꯍꯦꯟꯅ ꯍꯥꯎꯕ ꯍꯦꯜꯂꯦꯅꯀꯣ ꯑꯗꯨꯃꯥꯏꯅ ꯇꯧꯔꯒ ꯉꯥꯛꯊꯣꯛꯑꯦ ꯑꯗꯣ ꯃꯃꯥꯡꯉꯣ ꯑꯩꯈꯣꯏꯅ ꯁꯦꯝꯕꯗꯨꯗꯗꯤ ꯑꯗꯨꯝ ꯌꯥꯜꯂꯒ ꯑꯗꯨꯗ ꯃꯆꯟ ꯀꯩꯀꯥ ꯍꯥꯏꯗꯤ ꯍꯥꯞꯇꯧꯕ ꯃꯔꯣꯏ ꯇꯤꯜꯍꯧ ꯂꯩꯗꯅ ꯆꯅꯝ ꯀꯩꯀꯥ ꯑꯁꯨꯨꯕ ꯃꯔꯨ ꯃꯔꯥꯡ ꯂꯣꯏ ꯍꯥꯞꯄꯒꯅꯦ ꯁꯦꯝꯈꯤꯕꯕ ꯑꯗꯨꯗꯨꯅ ꯈꯤꯇꯪ ꯃꯅꯨꯡꯗꯣ ꯃꯨꯟꯕ ꯋꯥꯠꯄꯒꯤ ꯇꯥꯏꯞꯇ ꯑꯗꯨꯝ ꯃꯨꯟꯗꯤ ꯃꯨꯜꯂꯁꯨ ꯃꯍꯥꯎ ꯑꯃ ꯇꯣꯉꯥꯟꯕꯗꯣ ꯑꯗꯨꯃꯥꯏꯅ ꯇꯧꯋꯦ ꯑꯗꯨꯅ ꯑꯩꯈꯣꯏꯅ ꯑꯗꯨꯝ ꯑꯩꯅ ꯃꯊꯪ ꯇꯥꯔꯛꯄꯗ ꯑꯗꯨꯝ ꯍꯧꯕ ꯀꯥꯟꯗꯗꯤ ꯍꯥꯟꯅ ꯑꯣꯛꯇꯣ ꯀꯩꯅꯣ ꯇꯧꯔꯦꯗꯅ ꯀꯛꯊꯣꯛꯑꯦ ꯑꯗꯨꯗꯨꯒ ꯊꯥꯎ ꯇꯧꯔꯒ ꯉꯧꯔꯦ ꯃꯆꯟ ꯍꯥꯞꯇꯧꯕ ꯃꯔꯨ ꯃꯔꯥꯡ ꯑꯗꯗꯒꯤꯗꯤ ꯖꯤꯔꯥ ꯂꯩꯕ ꯃꯌꯥꯝ ꯂꯩ ꯑꯗꯨ ꯃꯆꯟꯈꯩꯗꯣ ꯃꯥꯒꯤ ꯃꯅꯝ ꯑꯃ ꯊꯣꯛꯂꯛꯇꯅꯕꯅꯦꯅ ꯑꯍꯥꯎꯕ ꯃꯅꯝ ꯅꯨꯡꯁꯤꯕ ꯊꯣꯛꯂꯛꯅꯅꯦꯅ ꯍꯥꯞꯆꯤꯜꯂꯦ ꯑꯗꯨꯒ ꯑꯗꯨꯃꯥꯏꯅ ꯈꯔ ꯏꯪꯊꯔꯀꯥꯟꯗꯣ ꯑꯗꯨꯀꯥꯟꯗ ꯉꯁꯥꯏꯒꯤ ꯃꯣꯃꯣꯗꯣ ꯇꯟꯗꯣ ꯇꯛꯑꯦꯗꯅ ꯑꯗꯨꯗꯨꯒ ꯁꯦꯝꯃꯦ ꯑꯗꯨꯃꯥꯏꯅ ꯅꯪꯅ ꯅꯣꯏꯅ ꯍꯧꯕꯅ ꯀꯃꯥꯏꯅ ꯍꯧꯔꯤꯅꯣ
ꯑꯩꯈꯣꯏꯅ ꯍꯧꯀꯥꯟꯗꯗꯤꯅꯦ ꯃꯣꯃꯣꯁꯦ ꯅꯥꯈꯔꯤꯕ ꯑꯣꯛꯇꯣ ꯍꯥꯟꯅ ꯀꯥꯝꯊꯣꯛꯑꯦꯗꯅ ꯂꯣ ꯀꯥꯝꯊ ꯊꯣꯛꯑꯒ ꯃꯊꯥ ꯃ ꯑꯗꯨꯝ ꯂꯣꯏ ꯍꯥꯞꯆꯤꯜꯂꯒ ꯊꯝꯃꯦ ꯑꯗꯨꯒ ꯉꯧꯊꯣꯛꯇꯕ ꯃꯥꯜꯂꯦ ꯑꯩꯈꯣꯏꯅ ꯇꯧꯕꯗꯨꯗꯤ ꯑꯗꯨꯝ ꯌꯥꯝ ꯀꯟꯅ ꯉꯧꯊꯣꯛꯇꯕꯤꯗ ꯑꯗꯨꯝ ꯅꯝꯊꯥꯇ ꯂꯣꯏ ꯍꯥꯞꯆꯜꯂꯒ ꯑꯗꯨꯃꯥꯏꯅ ꯉꯧꯊꯣꯛ ꯀꯔꯤ ꯍꯥꯟꯅ ꯐꯨꯠꯇꯣꯛꯑꯦ ꯐꯨꯠꯇꯣꯛꯄ ꯂꯣꯏꯔꯒ ꯃꯥꯁꯦ ꯀꯪꯍꯜꯂꯒ ꯊꯝꯃꯦ ꯑꯗꯨꯒ ꯁꯦꯠꯇꯣꯛꯑꯦꯗꯅ ꯃꯁꯤ ꯃꯁꯦ ꯊꯥꯡꯅ ꯀꯛꯑꯦꯕꯀꯣ ꯑꯣꯛꯀꯤꯗꯤ ꯌꯦ ꯑꯃꯨꯛ ꯁꯦꯠꯂꯤꯦꯗꯅ ꯃꯥꯁꯦ ꯁꯦꯠꯄꯗ ꯈꯔ ꯀꯗꯧꯕꯅꯤꯅ ꯊꯥꯡꯅ ꯀꯛꯑꯦ ꯑꯗꯨꯗꯨꯒ ꯑ ꯑꯗꯨꯗ ꯍꯥꯞꯀꯗꯕ ꯃꯆꯜ ꯀꯩꯀꯥ ꯂꯣꯏꯅ ꯍꯥꯞꯆꯜꯂꯒ ꯊꯝꯃꯦ ꯊꯝꯃꯕ ꯃꯇꯨꯡꯗ ꯇꯟꯁꯦ ꯇꯛꯑꯒ ꯑꯗꯨꯨꯃꯥꯏꯅ ꯌꯣꯝꯁꯤꯟꯕ ꯑꯗꯨꯃꯥꯏꯅ ꯇꯧꯋꯦ ꯂꯣꯏꯅ ꯇꯧꯕꯗꯤ ꯑꯃꯨꯛ ꯉꯧꯗꯦ
ꯑꯣ ꯉ ꯇꯣꯏ ꯨ ꯌꯥꯎꯕꯨꯗꯤ ꯌꯥꯏ ꯐꯨꯠꯂꯒꯁꯨ ꯑꯗꯨ ꯐꯨꯠꯄꯁꯦ ꯃꯍꯥꯎ ꯈꯤꯇꯪ ꯃꯥꯡꯉꯦꯅꯅꯦꯀꯣ ꯑꯩꯈꯣꯏ ꯃꯥꯅꯁꯨ ꯑꯗꯨꯝ ꯀꯩ ꯍꯥꯏꯅꯤ ꯑꯗꯨ ꯉꯧꯔꯁꯦꯅ ꯍꯥꯏꯌꯦꯕꯀꯣ
ꯍꯣꯏ ꯍꯣꯏ ꯈꯔꯕꯨꯗꯤ ꯂꯦꯊꯣꯛꯄꯗꯣ ꯃꯣꯃꯣꯒꯤ ꯍꯧꯖꯤꯛꯀꯤ ꯑꯣꯛꯀꯤꯗꯨꯅ ꯍꯥꯏ ꯊꯣꯏ ꯑꯗꯨ ꯆꯥꯕꯁꯦ ꯌꯦꯡꯉꯦ ꯑꯗꯨꯗꯤ ꯑꯗꯨꯝ ꯀꯨꯟ ꯀꯨꯟꯊ꯭ꯔꯥꯒꯁꯨ ꯑꯗꯨꯝ ꯍꯥꯏꯗꯤ ꯃꯌꯥꯝ ꯇꯧꯔꯛꯄꯅꯤ ꯌꯨꯝꯗꯁꯨ ꯇꯧꯔꯛꯄꯅꯤꯅ ꯃꯌꯥꯝ ꯆꯥꯏꯗꯅ ꯑꯗ ꯍꯧꯖꯤꯛꯀꯤꯗ ꯈꯔ ꯑ ꯑꯗꯣ ꯈꯔꯗꯤ ꯂꯦꯊꯣꯛꯑꯦꯕ ꯍꯧꯖꯤꯛꯀꯤꯨꯡ ꯀꯩꯅꯣ ꯌꯦꯟ ꯀꯩ ꯑꯣꯛꯀꯤꯁꯤꯅ ꯌꯦꯟꯒꯤꯅ ꯈꯔ ꯐꯥꯕ
ꯑ ꯌꯦꯟꯒꯤꯁꯨ ꯉꯁꯥꯏ ꯅꯪꯅ ꯍꯥꯏꯈꯤꯕꯌ ꯃꯑꯣꯡ ꯑꯗꯨ ꯑꯗꯨꯃꯥꯏꯅ ꯇꯧꯋꯦꯕ ꯌꯦꯟꯁꯤꯗꯤ ꯐꯨꯠꯇꯣꯛꯑꯦꯗꯅ ꯑꯗꯨꯒ ꯁꯦꯠꯇꯣꯛꯑꯦ ꯁꯦꯠꯂꯒ ꯍꯥꯞ ꯇꯧꯕ ꯃꯆꯜ ꯃꯈꯩ ꯃꯔꯣꯏ ꯃꯔꯥꯡ ꯑꯗꯩ ꯀꯩ ꯍꯥꯏꯅꯤ ꯉꯁꯥꯏꯒꯤ ꯑ ꯀꯔꯤ ꯑꯩꯁ ꯀꯥꯎꯔꯦꯅꯦ ꯑꯃ ꯑꯋꯥ ꯐꯗꯤꯒꯣ ꯑꯃꯒ ꯍꯥꯏꯅꯕꯗꯣ ꯑꯗꯨꯗꯣ ꯅꯝꯅ ꯍꯥꯞꯄꯗꯤ ꯃꯅꯝ ꯍꯦꯟꯅ ꯅꯨꯡꯁꯤꯕ ꯍꯦꯜꯂꯤꯗꯅ ꯑꯗꯨꯗꯣ ꯇꯣꯠꯂꯒ ꯑꯗꯨꯝ ꯇꯣꯠꯂ ꯊꯝꯈ꯭ꯔꯒ ꯃꯤꯅꯤꯠ ꯀꯔꯤ ꯇꯔꯥꯒꯨꯝꯕ ꯇꯔꯥꯃꯉꯥꯒꯨꯝꯕ ꯑꯗꯨꯃꯥꯏꯅ ꯊꯝꯃꯒ ꯇꯟ ꯇꯩꯔꯤꯡꯀꯥꯟꯗ ꯑꯗꯨꯝ ꯇꯣꯠꯊꯣꯛꯈꯤꯕꯗꯣ ꯆꯞ ꯆꯥꯏꯌꯦꯕꯀꯣ ꯇꯟꯗꯨꯁꯨ ꯈꯔ ꯀꯨꯏ ꯃꯤꯅꯤꯠ ꯊꯥꯔꯇꯤ ꯃꯨꯛꯀ ꯋꯥꯠꯂꯤꯀꯥꯟꯒꯤꯗ ꯇꯛꯑꯒ ꯃꯦꯔꯤꯅꯦꯠ ꯇꯧꯔꯒ ꯊꯝꯕꯗꯣ ꯑꯗꯨꯗꯨꯅ ꯊꯣꯠꯂꯒ ꯇꯛꯄ ꯅꯨꯡꯉꯥꯏꯕꯁꯨ ꯍꯦꯜꯂꯦ ꯃꯍꯥꯎꯁꯨ ꯂꯩꯌꯦꯕ
ꯍꯣꯏ ꯍꯣꯏ ꯑꯗꯨ ꯀꯨꯏꯁꯨ ꯀꯨꯏꯅ ꯇꯧꯗꯣꯏꯅꯤꯅꯀꯣ
ꯑꯗꯣ ꯅꯪꯗꯣ ꯑꯃ ꯑꯣꯛ ꯃꯔꯤꯟ ꯑꯍꯥꯟꯕꯗꯣ ꯈꯪꯕ꯭ꯔꯥ
ꯑꯍꯥꯟꯕꯗꯗꯤ ꯈꯪꯗꯦ ꯑꯗꯨꯗꯤ ꯑꯩ ꯀꯩꯝꯇ ꯍꯥꯟꯖꯗ꯭ꯔꯤ ꯑꯩ ꯆꯥꯖꯗ꯭ꯔꯤ ꯑꯥ ꯑꯥ ꯆꯥꯗꯤ ꯆꯥꯔꯦ ꯆꯥꯗꯤ ꯆꯥꯔꯦ ꯑꯗꯨ ꯍꯥꯟꯕꯗꯗꯤ ꯁꯦꯝꯕꯗꯤ ꯍꯩꯇꯦ ꯍꯩꯇꯕ
ꯑꯣ ꯁꯦꯝꯕꯗꯣ ꯑꯩꯅꯕꯨꯗꯤ ꯁꯦꯝꯕ ꯍꯥꯏꯇꯦ ꯑꯗꯨꯝ ꯀꯃꯥꯏꯅ ꯇꯧꯕꯒꯤ ꯑꯩꯈꯣꯏꯄ ꯍꯣꯏꯗꯣ ꯑꯗꯨ ꯑꯗꯨꯗꯨꯁꯨ ꯑꯗꯨꯝ ꯍꯥꯜꯂꯒ ꯌꯣꯟꯕꯁꯨ ꯌꯣꯜꯂꯝꯃꯦꯕꯀꯣ ꯑꯗꯨꯗ ꯑꯗꯨ ꯁꯦꯝꯕꯩꯁꯨ ꯑꯃ ꯍꯥꯏꯒꯦꯕ ꯑꯗꯨꯝ ꯅꯪꯅ ꯌꯨꯝꯗ ꯁꯦꯝꯖꯔꯁꯨ ꯌꯥꯅꯦꯕ ꯑꯗ ꯈꯨꯇꯤꯈꯔ ꯆꯪꯉꯦ ꯍꯥꯏꯗꯤ ꯃꯥꯒꯤ ꯄ꯭ꯔꯣꯁꯦꯁꯇꯣ ꯌꯥꯝ ꯁꯥꯡꯕꯤꯗꯣ ꯑꯗꯨ ꯑꯣꯏꯌꯦꯕ
ꯃꯔꯤꯟ ꯄꯠꯂꯛꯄꯗꯨꯗ ꯑꯩꯁꯦ ꯊꯥꯏꯅ ꯑꯣꯛ ꯃꯔꯤꯟꯁꯦ ꯌꯥꯝ ꯆꯥꯔꯝꯃꯦꯕꯀꯣ ꯑꯩꯈꯣꯏꯁꯨ ꯁꯤꯗ ꯑꯃ ꯕꯖꯥꯔꯗ ꯌꯣꯜꯂꯦꯕꯀꯣ ꯑꯗꯨꯗꯨꯒꯅꯦ ꯑꯩꯁꯦ ꯃꯔꯛ ꯈꯔ ꯌꯥꯁꯦ ꯅꯨꯡꯉꯥꯏ ꯍꯥꯏꯗꯕꯒꯤ ꯑꯣꯛꯇꯣ ꯄꯥꯛꯅ ꯆꯥꯒꯅꯨꯒ ꯍꯥꯏꯕꯒꯤ ꯑꯗꯨꯃꯥꯏꯅ ꯇꯧꯕꯒꯗꯣ ꯑꯣꯛ ꯃꯔꯤꯟ ꯆꯥꯕꯁꯤꯅꯁꯨ ꯍꯦꯂꯦꯅ ꯍꯥꯏꯕꯒꯤ ꯑꯩꯁꯦ ꯈꯔꯃꯨꯛ ꯆꯥꯔꯨꯗ꯭ꯔꯦꯕ ꯑꯗꯨꯁꯨ ꯐꯔꯛ ꯐꯦ ꯑꯗꯩꯗꯤ ꯑꯗꯨꯝ ꯆꯥꯔꯣꯏꯒꯦ ꯉꯝꯗꯕꯗꯣ ꯈꯪꯕ꯭ꯔꯥ ꯈꯔꯒ ꯄꯥꯝꯖꯕꯒ ꯑꯗ ꯑꯗꯨꯝꯁꯥꯏ ꯑꯗꯣ ꯃꯣꯏꯒꯤ ꯀꯩꯅꯣꯃ ꯑꯦꯖꯅ ꯍꯧꯕ ꯑꯃ ꯍꯥꯏꯗ꯭ꯔꯥ ꯑꯃ ꯀꯩꯑꯕ ꯃꯃꯤꯡꯗꯣ ꯑꯗꯨꯗꯨꯒꯤꯗꯤ ꯌꯥꯝ ꯍꯥꯎꯋꯦ ꯑ ꯌꯥꯝ ꯍꯥꯎꯋꯦ ꯌꯥꯝ ꯍꯥꯎꯋꯦꯒ ꯈꯩꯅꯕꯤꯗꯣ ꯑꯗꯨꯗꯤ ꯑꯩ ꯑꯇꯁꯨ ꯆꯥꯗꯦ ꯑꯗꯨ ꯑꯗꯨꯅ ꯀꯃꯥꯏꯅ ꯇꯧꯕꯅꯣ ꯈꯪꯗꯦ ꯑꯗꯨꯗ ꯅꯣꯏꯒꯤ ꯇꯧꯕꯗꯨꯅ ꯀꯃꯥꯏꯅ ꯇꯧꯕꯅꯣ ꯍꯥꯏꯔꯛꯑꯣ ꯃꯔꯣꯟꯗꯣ
ꯍꯧꯖꯤꯛꯀꯤ ꯃꯣꯏꯒꯤꯗꯣ ꯑꯩ ꯑꯝꯇꯪ ꯆꯥꯔꯒ ꯇꯦꯁ ꯇꯧꯅꯤꯡꯉꯤꯅꯦ ꯑꯩ ꯃꯣꯏ ꯃꯍꯥꯎꯗꯣ ꯀꯃꯥꯏ ꯀꯌꯥꯃꯨꯛ ꯌꯥꯝ ꯍꯥꯎꯕꯅꯣ ꯑꯗꯨꯝ ꯍꯥꯏꯅꯩꯗꯅ ꯃꯐꯝꯗꯨꯒꯤ ꯑꯣꯏꯅ ꯑꯗꯣ ꯑꯩꯈꯣꯏꯒꯤꯗꯨꯁꯨ ꯑꯩꯈꯣꯏꯒꯤ ꯑꯩꯈꯣꯏꯅ ꯁꯦꯝꯖꯕꯗꯣ ꯑꯩꯣꯄꯥꯅ ꯁꯦꯝꯕꯗꯣ ꯑꯗꯨꯗ ꯑꯗꯨꯗꯨꯅ ꯍꯥꯎꯕ ꯁꯃꯥꯏꯅ ꯇꯧꯋꯦꯕ ꯍꯥꯏꯗꯤ ꯃꯣꯏꯒꯤꯗꯨꯗꯤ ꯇꯧꯔꯨꯗ꯭ꯔꯤꯀꯣ ꯑꯗꯣ ꯑꯇꯣꯞ ꯑꯇꯣꯞꯄ ꯃꯐꯝꯗꯒꯤ ꯁꯤꯗꯣ ꯍꯥꯎꯋꯦ ꯀꯥꯏꯅ ꯍꯥꯏꯔꯒ ꯄꯨꯔꯛꯑꯒ ꯆꯥꯈꯔꯦꯕ ꯑꯗꯨꯣ ꯃꯍꯥꯎꯗꯣ ꯑꯣꯄꯅ ꯁꯦꯝꯕꯗꯨꯅ ꯍꯦꯟꯅ ꯍꯥꯎꯕꯩ ꯇꯥꯏꯞ ꯇꯧꯋꯦ ꯑꯗꯨ ꯀꯃꯥꯏꯅ ꯁꯦꯝꯒꯦ ꯍꯥꯏ ꯀꯥꯟꯗ ꯑꯣꯔꯛꯇꯣ ꯊꯥꯎꯒꯤ ꯁꯔꯨꯛꯅꯅꯦ ꯈꯔ ꯌꯥꯝꯅ ꯍꯥꯞꯄꯦꯕꯀꯣ ꯂꯩꯗꯅ ꯀꯦꯞꯁꯨꯜꯗꯣ ꯑꯗꯨꯏ ꯁꯔꯨꯛꯇꯨꯅ ꯃꯇꯣꯡꯗꯤ ꯌꯥꯝ ꯄꯥꯛ ꯍꯥꯞꯇꯕꯤꯗ ꯑꯗꯨꯗꯣ ꯐꯖꯅ ꯀꯨꯞꯅ ꯌꯥꯜꯂꯦꯗꯅꯀꯣ ꯌꯥꯜꯂꯅꯤ ꯑꯗꯩꯗꯤ ꯏ ꯍꯥꯞꯄꯁꯨ ꯌꯥꯎꯋꯦ ꯃꯥꯏ ꯑꯣꯛꯀꯤ ꯏ ꯂꯩꯗꯅ ꯑꯗꯨꯗꯣ ꯍꯥꯞꯄꯁꯨ ꯌꯥꯎꯋꯦ ꯍꯥꯞꯇꯕꯁꯨ ꯌꯥꯎꯋꯦ ꯑꯗꯨꯒ ꯍꯥꯞꯄꯅꯤ ꯑꯗꯨꯗꯨꯒ ꯇꯤꯜꯍꯧ ꯑꯗꯨꯗ ꯌꯥꯝ ꯍꯥꯞꯄꯁꯦ ꯑꯩꯈꯣꯏꯒꯤꯁꯦ ꯇꯤꯜꯍꯧ ꯍꯥꯞꯄꯦ ꯌꯥꯝ ꯅꯝꯅ ꯍꯥꯞꯄꯤꯁꯤꯅ ꯑ ꯀꯔꯤ ꯍꯥꯏꯈꯔꯦ ꯅꯥꯀꯨꯞꯄꯤ ꯃꯅꯥꯗꯣ ꯑꯗꯨꯗꯣ ꯍꯞꯄꯦꯕꯥ ꯅꯥꯛꯀꯨꯄꯤ ꯃꯅꯥꯗꯨꯁꯨ ꯀꯨꯞꯅ ꯀꯨꯞꯅ ꯁꯣꯏꯔꯦ ꯆꯅꯝ ꯑꯗꯒꯤ ꯇꯤꯜꯂꯧ ꯍꯥꯞꯈ꯭ꯔꯦꯀꯣ ꯃꯆꯜ ꯃꯣꯔꯣꯛ ꯑꯁꯨꯕꯁꯦ ꯍꯥꯞꯇꯣꯏꯅꯦꯕꯀꯣ ꯊꯤꯠꯂꯥꯀꯥꯟꯗꯅꯦ ꯁꯪ ꯍꯥꯡꯗꯣꯏꯅꯦ ꯑꯗꯨꯗꯨꯒ ꯉꯁꯥꯏꯒꯤ ꯑꯣꯛ ꯃꯔꯤꯟ ꯈꯔ ꯆꯥꯎꯕ ꯂꯩꯗꯅ ꯈꯔ ꯆꯥꯎꯕ ꯑꯗꯨꯗꯅꯦ ꯑꯗꯨꯗ ꯑꯗꯨꯏ ꯃꯅꯨꯡꯗꯨꯗ ꯍꯥꯞꯆꯤꯟꯗꯣꯏꯕ ꯍꯥꯞꯆꯤꯜꯂꯅꯤ ꯑꯗꯨꯗꯨꯒ ꯃꯇꯣꯟ ꯃꯇꯣꯟ ꯃꯇꯣꯟ ꯃꯇꯣꯟ ꯅ ꯀꯤꯔꯦꯗꯅ ꯑꯗꯨꯒ ꯎꯪꯁꯤꯜꯂ ꯊꯝꯈ꯭ꯔꯅꯤ ꯑꯗꯨꯅ ꯃꯥ ꯃꯅꯨꯡꯗ ꯑꯩꯈꯣꯏꯒꯤ ꯅꯨꯡꯁꯤꯠꯀꯨꯝꯕ ꯆ ꯅꯨꯡꯁꯤꯠꯀꯨꯝꯕ ꯀꯥꯈꯠꯂꯒ ꯀꯪꯈꯠꯂꯒ ꯂꯩꯕ ꯂꯩꯇ꯭ꯔꯥ ꯑꯗꯨꯒꯨꯝꯕꯗꯣ ꯑꯩꯈꯣꯏꯅ ꯀꯔꯤ ꯃꯆꯤꯟ ꯑꯇꯣꯡꯕ ꯄꯣꯠ ꯑꯃ ꯄꯥꯏꯔꯒ ꯈꯔ ꯈꯔ ꯃꯔꯤꯟꯗꯨꯗ ꯊꯤꯟꯗꯠꯂꯀꯥꯟꯗ ꯉꯁꯥꯏꯒꯤ ꯃꯅꯨꯡꯗ ꯅꯨꯡꯁꯤꯠ ꯌꯥꯎꯔꯝꯕ ꯃꯈꯩꯗꯨꯁꯨ ꯊꯣꯛꯂꯛꯀꯅꯦꯕꯀꯣ ꯊꯣꯛꯂꯛꯑꯒ ꯐꯨꯠꯀꯥꯟꯗꯁꯨ ꯑꯗꯨꯃꯥꯏꯅ ꯅꯨꯡꯁꯤꯠꯇꯣ ꯑꯗꯨꯝ ꯌꯥꯎꯍꯜꯂꯗꯤꯅꯦ ꯄꯣꯛꯈꯥꯏꯔꯛꯇꯣꯏꯅꯦꯕ ꯃꯥꯡꯈ꯭ꯔꯗꯣꯏꯅꯦ ꯃꯥꯡꯉꯗꯣꯏꯅꯦ ꯑꯗꯨ ꯑꯣꯏꯔꯗꯤ ꯍꯥꯏꯗꯤ ꯄꯣꯠꯇꯣꯥꯕ ꯌꯥꯔꯣꯏꯕ ꯑꯗꯨ ꯑꯗꯨꯝ ꯐꯨꯠꯂꯅꯤ ꯑꯗꯨꯝ ꯐꯨꯠꯂꯅꯤ ꯎꯝ ꯃꯨꯜꯂꯦ ꯍꯥꯏꯅ ꯈꯪꯗꯣꯏꯁꯦ ꯀꯃꯥꯏꯅꯣ ꯍꯥꯏꯔꯀꯥꯟꯗ ꯑꯩꯈꯣꯏꯅ ꯊꯤꯟꯕ ꯀꯥꯟꯗ ꯃꯍꯤꯁꯨ ꯊꯣꯛꯂꯛꯑꯔꯣꯏꯕ ꯉꯁꯥꯏ ꯒ꯭ꯌꯥꯁ ꯆ ꯒ꯭ꯌꯥꯁ ꯅꯨꯡꯁꯤꯠ ꯌꯥꯎꯕꯗꯣ ꯑꯗꯨꯁꯨ ꯊꯣꯛꯂꯛꯑꯔꯣꯏ ꯑꯗꯩꯗꯤ ꯃꯁꯛꯇꯁꯨ ꯈꯤꯇꯪ ꯃꯨꯜꯂꯛꯄꯗꯣ ꯍꯜꯂꯞ ꯇꯧꯔꯒ ꯇꯥꯔꯛꯑꯅꯦꯕ ꯑꯗꯗꯒꯤ ꯂꯧꯊꯣꯛꯑꯅꯤ ꯑꯗꯨꯒ ꯌꯥꯏꯔꯅꯤ ꯌꯥꯏꯔꯒ ꯅꯪꯅ ꯇꯥꯎꯅꯤꯡꯉꯒꯅ ꯇꯥꯎꯔ ꯆꯥꯔꯅꯤ ꯌꯥꯏꯅꯤꯡꯉꯒꯅ ꯌꯥꯏꯔꯒ ꯑꯗꯨꯃꯥꯏꯅ ꯑꯗꯨꯝ ꯆꯥꯔꯅꯤ ꯑꯗꯣ ꯍꯥꯎꯗꯤ ꯍꯥꯎꯕꯅꯦ ꯑꯩꯈꯣꯏ ꯃꯊꯪ ꯇꯧꯔꯗꯤ ꯅꯪ ꯑꯃꯨꯛ ꯄꯤꯖꯒꯦ ꯑꯩꯈꯣꯏꯒꯤꯗꯣ
ꯍꯣꯏ ꯍꯣꯏ ꯑꯗꯨꯣ ꯄ꯭ꯔꯣꯁꯦꯁꯇꯤ ꯌꯥꯝꯗꯤ ꯆꯪꯕ ꯑꯗꯨꯗꯨꯒ ꯍꯧꯖꯤꯛꯀꯤꯗꯣ ꯑꯩꯗꯤ ꯑꯝꯇ ꯎꯗ꯭ꯔꯤꯕ ꯑꯗꯨꯃꯥꯏꯅ ꯇꯧꯕꯗꯣ ꯑꯗꯣ ꯃꯣꯏ ꯌꯨꯝꯗ ꯇꯧꯅꯩꯒ ꯍꯥꯏ ꯑꯗꯣ ꯀꯩꯅꯣꯝꯇ ꯍꯥꯏꯌ ꯍꯧꯖꯤꯛꯀꯤꯅꯦ ꯑꯣꯛꯁꯦ ꯑꯩꯈꯣꯏꯒꯤ ꯑꯩꯈꯣꯏꯅ ꯃꯔꯤꯟꯁꯦ ꯁꯤꯁꯦ ꯑꯗꯨꯝ ꯍꯥꯞꯄ ꯆꯟꯕꯒꯤ ꯇꯥꯏꯞꯇ ꯀꯩꯅꯣ ꯇꯧꯗꯣꯏꯔꯕ ꯑꯗꯨꯝ ꯍꯣꯗꯣꯏꯔꯕ ꯃꯥꯒꯤꯁꯦ ꯍꯥꯏꯗꯤ ꯌꯥꯝ ꯃꯅꯨꯡꯗ ꯑꯩꯈꯣꯏꯅ ꯆꯥꯕ ꯀꯥꯟꯗ ꯍꯥꯞꯄꯀꯥꯟꯗꯗꯤ ꯃꯌꯥꯝ ꯄꯨꯂꯞꯇ ꯆꯜꯂꯤꯜꯂꯤꯗꯅ ꯆꯟꯅꯕ ꯑꯗꯨꯝ ꯆꯥꯎꯕ꯭ꯔꯕ ꯌꯦꯟꯒꯤꯅ ꯑꯃꯨ ꯄꯤꯛꯏꯗꯅ ꯃꯔꯤꯟꯁꯦ ꯑꯗꯨꯃꯥꯏꯅ ꯃꯌꯥꯝ ꯆꯥꯎꯕ ꯑꯣꯛꯁꯦ ꯑꯣ ꯑꯣꯛ ꯃꯁꯥꯁꯨ ꯆꯥꯎꯕꯅꯤꯅꯀꯣ ꯆꯥꯎꯗꯤ ꯆꯥꯎꯗꯣꯏꯅꯦꯕ
ꯑꯆꯧꯕ ꯑꯃꯒ ꯂꯩꯗꯣꯏꯅꯦꯕꯀꯣ ꯑꯗꯨꯗ ꯑꯄꯤꯛ ꯈꯔ ꯆꯥꯎꯕꯁꯦ ꯑꯁꯤꯗ ꯃꯔꯤꯟ ꯆꯥꯎꯃꯜꯂꯁꯨ ꯍꯥꯟꯕ ꯌꯥꯗꯦꯕ ꯃꯄꯣꯠ ꯃꯌꯥꯝ ꯆꯪꯉꯤꯗꯅ ꯃꯥꯡ ꯑꯗꯨꯒ ꯃꯥꯁꯦ ꯄꯥꯁꯨ ꯌꯥꯝ ꯄꯥꯏ ꯃꯔꯤꯟ ꯆꯥꯎꯊꯣꯛꯈ꯭ꯔꯗꯤꯀꯣ ꯑꯗꯨꯅ ꯈꯔ ꯑꯩꯈꯣꯏꯅ ꯆꯥꯅꯕꯒꯤ ꯁꯥꯏꯖꯇꯣ ꯑꯗꯨꯗ ꯑꯗꯨꯒꯨꯝꯕꯗꯨꯅ ꯍꯦꯟꯅ
ꯑꯣ
ꯍꯥꯟꯕ ꯀꯩꯅꯣ ꯑꯣꯏꯌꯦ ꯄꯤꯛꯃꯜꯂꯁꯨ ꯅꯨꯡꯉꯥꯏꯇꯕꯤ
ꯑ ꯑꯗꯣ ꯍꯧꯖꯤꯛꯀꯤ ꯀꯩꯅꯣ ꯇꯧꯔꯒ ꯑꯩꯁꯤꯒꯤ ꯆꯨꯝꯗ ꯁꯦꯝꯕ ꯌꯥꯕ꯭ꯔꯥ ꯍꯡꯒꯦ ꯈꯣꯏꯕꯥꯗ ꯍꯥꯏꯔꯒ ꯈꯨꯣꯏꯕꯥꯁꯨ ꯁꯦꯝꯕ ꯁꯥꯄ ꯇꯧꯕꯁꯦ ꯇꯟꯗꯦꯕꯀꯣ ꯃꯥꯁꯨ ꯑꯗꯨꯝ ꯀꯩꯅꯣ ꯇꯧꯕꯅꯦꯕ ꯃꯥꯅ ꯑꯗꯨꯝ ꯊꯣꯡꯕ ꯏꯟꯥꯡ ꯏꯟꯁꯥꯡꯅ ꯁꯨꯝ ꯍꯥꯎꯒꯟꯕꯤ ꯂꯩꯗꯥꯏꯅꯦ ꯈꯔ ꯍꯥꯎꯒꯟꯕꯤ ꯃꯑꯣꯡꯁꯦ ꯑꯣꯏꯌꯦꯕ ꯑꯗꯨꯗꯨꯅ ꯌꯨꯝꯗ ꯁꯦꯝꯃꯒ ꯆꯥꯖꯕꯅꯁꯨ ꯍꯦꯟꯅ ꯍꯥꯎꯗꯣꯏ ꯅꯠꯇ꯭ꯔꯥ ꯑꯗꯨꯗꯨꯅ ꯌꯨꯝꯗ ꯁꯦꯝꯃꯒ ꯁꯦꯝꯃꯒ ꯆꯥꯕ꯭ꯔꯥ ꯌꯥꯕ꯭ꯔꯥ ꯌꯦꯡꯒꯦ ꯑꯩ ꯅꯍꯥꯟ ꯂꯥꯛꯄꯗꯒꯤꯅꯦ ꯀꯩꯅꯣ ꯊꯣꯡꯕꯁꯦ ꯑꯣꯛ ꯊꯣꯡꯕꯁꯦ ꯑꯝꯇ ꯆꯥꯁ ꯍꯥꯏꯒ ꯇꯧꯕꯅꯤꯗꯣ ꯑꯩꯈꯣꯏꯁꯦ ꯑꯩꯈꯣꯏ ꯆꯦ ꯌꯨꯝꯗ ꯂꯩꯕꯁꯦ ꯃꯥꯗꯤ ꯑꯆꯝꯕ ꯀꯩꯀꯥ ꯅꯠꯇ꯭ꯔꯗꯤ ꯑꯇꯣꯞꯄ ꯆꯥꯕ ꯌꯥꯗꯕꯅꯤꯅ ꯑꯩꯈꯣꯏꯇꯪ ꯆꯥꯔꯁꯨ ꯅꯨꯡꯉꯥꯏꯇꯕ ꯃꯥꯅꯕꯨꯗꯤ ꯀꯩꯁꯨ ꯈꯟꯗꯦ ꯅꯣꯏ ꯑꯗꯨꯝ ꯆꯥꯎ ꯈꯣꯠꯂꯨꯕꯨꯗꯤ ꯍꯥꯏꯕ ꯑꯗꯨ ꯑꯣꯏꯔꯁꯨ ꯑꯩꯈꯣꯏꯇꯪ ꯁꯨꯝ ꯆꯥꯕꯗꯤ ꯅꯨꯡꯉꯥꯏꯇꯦꯗꯅ ꯑꯗꯨꯗꯨꯒꯤ ꯈꯔ ꯂꯩꯔꯒ ꯆꯥꯔꯁꯦꯅ ꯁꯨꯝ ꯌꯦꯡꯉꯒ ꯂꯩꯕꯅꯦ ꯑꯗꯣ ꯅꯪꯅ ꯄꯟꯁꯤꯜꯂꯛꯄꯗꯒꯤ ꯑꯣꯛꯁꯦ ꯈꯔꯒ ꯍꯥꯟꯅꯗꯒꯤꯁꯨ ꯈꯔꯒ ꯄꯥꯝꯒ ꯂꯩꯕꯒ ꯆꯥꯅꯤꯡꯉꯛꯑꯦ ꯃꯌꯥꯝ ꯑꯃ ꯍꯌꯦꯡ ꯆꯥꯁꯦ ꯍꯥꯏꯁꯤꯔꯥ ꯈꯪꯗꯦꯅꯦ ꯍꯌꯦꯡꯗꯤ ꯐꯥꯗꯔꯁ ꯗꯦꯅꯦ ꯑꯗꯨ ꯍꯥꯏꯅꯦ ꯑꯗꯨꯗꯨꯅ ꯀꯩꯅꯣꯝꯃ ꯑꯍꯥꯎꯕ ꯃꯆꯥꯁꯤꯗꯤ ꯍꯥꯏꯅꯔꯛꯀꯅꯤꯗꯅ ꯑꯗꯨꯀꯥꯟꯗ ꯑꯣ ꯑꯣꯏꯅ ꯑꯣꯏꯅꯁꯤ ꯆꯥꯔꯁꯦꯅ ꯍꯥꯏꯔꯒꯦ ꯁꯨꯃꯥꯏꯅ ꯇꯧꯕꯅ ꯐꯗꯣꯏ ꯃꯥꯜꯂꯦ
ꯏꯕꯥꯅꯤ ꯑꯍꯥꯎ ꯑꯍꯥꯎꯕꯩ ꯋꯥꯔꯤ ꯃꯌꯥꯝ ꯁꯥꯟꯅꯔꯃꯤꯅ ꯑꯩꯁꯨ ꯑꯍꯥꯎꯕ ꯆꯥꯅꯤꯡꯉꯦ ꯑꯩꯈꯣꯏ ꯄꯨꯣꯗ ꯌꯦꯟ ꯆꯥꯁꯦ ꯍꯥꯏꯔꯨꯏꯒꯦ
ꯑ ꯍꯣꯏ ꯍꯣꯏ ꯑꯗꯨꯗꯤ ꯊꯝꯃꯒꯦ ꯑꯩꯁꯨ ꯀꯣ
ꯍꯣꯏ ꯍꯣꯏ ꯐꯦꯡꯗꯣꯛꯑꯣ ꯀꯣꯟꯁꯨ
ꯑꯥ ꯑꯥ ꯍꯣꯣ